ꯍꯜꯂꯣ
ꯑꯧ ꯇꯥꯏ ꯇꯥꯏ ꯍꯜꯂꯣ ꯇꯥꯏꯌ‌ꯦ ꯇꯥꯏ
ꯑꯣ ꯇꯥꯏ ꯇꯥꯏ ꯀꯩꯅꯣ ꯉꯁꯤꯗꯤ ꯌꯥꯝ ꯊꯥꯖꯗꯅ
ꯍꯥꯏꯗꯤ ꯀꯩꯅꯣ ꯍꯥꯏꯖ‌ꯦ
ꯌꯥꯝ ꯊꯥꯖꯗꯦ ꯍꯥꯏꯕ ꯉꯁꯤꯁꯤ
ꯑꯗꯤ ꯀꯣꯜ ꯇꯧꯔꯛꯄꯁꯤꯔ‌ꯣ ꯍꯥꯏꯖ‌ꯦ
ꯑꯥ
ꯑꯩ ꯉꯁꯤꯁꯦ ꯊꯕꯛ ꯈꯔ ꯍꯥꯡꯕ ꯑꯗꯨꯅ ꯁꯨꯝ ꯅꯤꯡꯁꯤꯡꯉꯛꯄ ꯍꯥꯏꯇꯥꯔꯦ ꯑꯗ‌ꯣ
ꯎꯝ ꯍ‌ꯦꯛ ꯋꯥꯔꯜ ꯀꯞ ꯍ‌ꯦꯛ ꯍꯧꯈꯤꯕꯗꯒꯤ ꯀꯣꯜ ꯑꯃꯨꯛ ꯇꯧꯅꯈꯤꯗ꯭ꯔ‌ꯦꯕꯥ ꯑꯩꯖꯨ ꯅꯪꯖꯨ ꯑꯩꯈꯣꯏ ꯃꯁꯦꯟ ꯑꯅꯝꯕ ꯃꯈꯩ ꯕꯣꯜꯅ ꯉꯝ ꯂꯩꯔꯦ ꯇꯧ
ꯑꯩ ꯗꯤ ꯑꯩꯗꯤ ꯄꯥꯛꯄꯨ ꯌꯦꯡꯗꯦꯗꯥ ꯑꯩꯗꯤ ꯑꯗ‌ꯣ ꯍꯣꯏ ꯏꯁꯀꯣꯔ ꯃꯁꯤꯡꯗ ꯍꯥꯏꯔꯞ ꯍꯥꯏꯔꯞ ꯒꯨꯒꯜꯗ ꯆꯪꯉ ꯌꯦꯡ ꯑꯗꯨ ꯈꯛꯇꯅꯤ ꯌꯦꯡꯉꯤꯁꯦ ꯑꯩ ꯃ‌ꯦꯠꯁ ꯅꯨ ꯅꯨꯡ ꯌꯦꯡꯗ ꯈꯣꯠꯇꯒꯗꯤ ꯇꯧꯗ‌ꯦ
ꯃꯣꯏ ꯁꯥꯟꯅꯕ ꯂꯣꯏꯔꯒ ꯍꯦꯛ ꯍꯦꯛ ꯀꯥꯞꯊꯣꯔꯛꯄꯗꯣ ꯏꯇꯦꯟ ꯏꯇꯦꯟꯇꯦꯟꯅ
ꯑꯗꯨꯒꯨꯝꯕꯗꯣ ꯉꯍꯥꯛ ꯉꯍꯥꯛꯇ ꯌꯦꯡꯕꯅꯤ
ꯑꯗꯨꯕꯨꯗꯤ ꯑꯍꯤꯡ ꯃꯣꯏ ꯑꯍꯤꯡꯗ ꯁꯥꯟꯅꯕꯅꯤꯅꯀꯣ ꯍꯥꯏꯗꯤ ꯃ ꯃꯐꯝꯗꯨ ꯌꯥꯝ ꯂꯥꯞꯅꯔꯝꯅꯤꯅ ꯃꯣꯏꯅ ꯅꯨꯡꯊꯤꯟ ꯑꯩꯈꯣꯏꯗꯅ ꯑꯃꯨꯛ ꯑꯍꯤꯡꯗ ꯇꯥꯏꯁꯦ ꯑꯗꯨꯅ ꯑꯍꯤꯡꯗ ꯌꯦꯡꯕ ꯍꯥꯏꯁꯤ ꯑꯗꯨꯝ ꯇꯟꯕ ꯌꯥꯎꯋꯤꯗꯅ ꯑꯗꯨꯏꯅꯤꯗ
ꯇꯜꯂꯦ ꯑꯗꯨꯅ ꯍꯥꯏꯗꯤ ꯇꯨꯝꯕ ꯊꯋꯥꯏ ꯌꯥꯎꯕ ꯍꯥꯏ ꯇꯥꯔꯦ
ꯍ‌ꯣꯏꯍ‌ꯦ ꯑꯗꯨꯅꯦ ꯍꯥꯏ ꯇꯨꯝꯕꯅ ꯍꯦꯟꯅꯥ ꯊꯥꯋꯥꯏ ꯌꯥꯎꯈ꯭ꯔꯥ ꯈꯣꯏꯗꯤ ꯇꯨꯝꯕ ꯅꯠꯇꯗꯤ ꯌꯥ
ꯆꯠꯇ꯭ꯔꯗꯤ ꯍꯥꯏꯗꯤ ꯐꯣꯟꯗ ꯑꯗꯨꯝ ꯅꯣꯡꯉꯥꯟꯗꯩ ꯅꯨꯃꯤꯠ ꯇꯥꯕ ꯐꯣꯟꯗ ꯑꯗꯨꯝ ꯌꯦꯡꯉ ꯂꯥꯛꯑꯕꯅꯤꯅ ꯈꯔ ꯇꯨꯝꯗ꯭ꯔꯗꯤ ꯏꯁꯥꯖꯦ ꯅꯠꯇ꯭ꯔꯗꯤ ꯁꯣꯛꯑꯅꯦꯗ
ꯃꯥꯅꯦ ꯅꯨꯡꯊꯤꯟꯕꯥꯛꯇ ꯁꯥꯟꯅꯕꯅꯤ ꯍꯥꯏ ꯑꯗꯨꯝ ꯑꯌꯨꯛꯀꯨꯝꯕꯗ ꯅꯨꯡꯊꯤꯟꯗ ꯁꯥꯟꯅꯕꯅꯤ ꯍꯥꯏꯔꯗꯤ ꯑꯗꯨꯝ ꯌꯦꯡꯕ ꯌꯥꯕ ꯑꯍꯤꯡꯗ
ꯑꯩ ꯐꯦꯟ ꯃꯈꯣꯟꯖꯦ ꯐꯖꯅ ꯍꯧꯔꯦꯍꯦ
ꯍꯥꯥ
ꯑꯩ ꯐꯦꯟ ꯃꯈꯣꯟꯖꯦ ꯐꯖꯅ ꯍꯧꯔꯦꯍꯦ
ꯎꯝ ꯇꯧꯕꯅꯦ ꯈꯔ ꯇꯧꯕꯅꯦ
ꯗꯤ ꯑꯦꯝꯗ ꯂꯩꯔꯒ ꯋꯥ ꯉꯥꯡꯉꯛꯄ ꯁꯦꯛꯇ꯭ꯔꯒꯤ ꯌꯦꯡꯗ ꯂꯩꯔ ꯋꯥ ꯉꯥꯡꯉꯛꯄ ꯃꯥꯜꯂꯦ
ꯌꯥꯔꯝꯅꯦ ꯈꯔ ꯇꯧꯕꯅꯦ ꯐꯦꯟꯖꯨꯁꯨ ꯑꯃꯨꯛ ꯃꯨꯊꯠꯂꯛꯏ ꯑꯗꯨ ꯀꯩꯌꯦꯡ ꯑꯞ ꯌꯥꯝ ꯁꯥꯔꯦꯕ ꯑꯁ ꯀꯥꯏ ꯀꯥꯂꯦꯟ ꯊꯥꯒꯤ ꯀꯥꯂꯦꯟ ꯊꯥꯒꯤ ꯈꯨꯁꯥ ꯂꯛꯁꯥꯁꯦ ꯀꯩꯅꯣꯅꯦꯍꯦ
ꯁꯥꯕꯨꯗꯤ ꯁꯥꯔꯦ ꯑꯗꯨ ꯉꯍꯥꯛ ꯊꯣꯡꯗꯨ ꯍꯥꯡꯗꯣꯛꯑ‌ ꯉꯍꯥꯛ ꯈꯥꯡꯉꯨ ꯆꯥꯛ ꯏꯁꯤꯡꯗꯤ ꯀꯃꯥꯏ ꯇꯧꯔꯦ ꯆꯥꯔꯕꯣ
ꯆꯥꯛ ꯏꯁꯤꯡ ꯎꯝ ꯎꯅꯔꯦ ꯆꯥꯛ ꯏꯁꯤꯡ ꯎꯅꯔꯦ ꯅꯪꯕꯨ ꯆꯥꯛ ꯏꯁꯤꯡ ꯎꯟꯅꯔꯕꯣ
ꯆꯥꯛ ꯏꯁꯤꯡ ꯎꯟꯅꯔꯕꯣ ꯍꯥꯛꯄꯨꯗꯤ ꯑꯣꯏꯔꯦ ꯆꯥꯛ ꯆꯥꯕꯁꯦ ꯑꯗꯣ ꯍꯥꯕꯅꯤꯅ ꯆꯥꯛ ꯏꯁꯤꯡ ꯆꯥꯕꯁꯦ ꯏꯌꯥ ꯌꯥꯗꯕ ꯍꯧꯖꯤꯛꯁꯦ ꯅꯨꯃꯤꯗꯥꯡꯗꯁꯨ ꯍꯋ꯭ꯥꯏ ꯄꯤ ꯃꯨꯛꯁꯨ
ꯍꯥꯏꯖꯕ
ꯅꯨꯃꯤꯗꯥꯡꯗꯐꯥꯎꯕ‌ ꯑꯋꯥꯏ ꯆꯥꯏ ꯍꯥꯌꯕ ꯇꯥꯔꯦ ꯑꯌꯨꯛꯁꯨ ꯍꯋꯥꯏ ꯅꯨꯃꯤꯗꯥꯡꯁꯨ ꯍꯋꯥꯏ
ꯑꯣ ꯍꯋꯥꯏꯗ ꯇꯧ ꯂꯩꯔꯦ
ꯎꯄꯥꯏ ꯂꯩ ꯇꯧ ꯂꯩꯔꯦ ꯀꯌꯥꯝ ꯀꯨꯏ ꯇꯧꯔꯝꯒꯤꯗꯣꯏ ꯈꯪꯗꯦ ꯑꯗꯨꯝ
ꯈꯪꯗꯦ ꯏꯟꯖꯥꯡ ꯅꯥꯄꯤꯅ ꯃꯔꯣꯟ ꯑꯃ ꯇꯥꯡꯕꯅꯦ ꯍꯧꯖꯤꯛꯀꯥꯟꯖꯤ ꯀꯩꯅꯣ ꯒꯌ꯭ꯥꯟ ꯃꯦꯟ ꯇꯥꯗ꯭ꯔꯦꯍꯦ ꯍꯥꯏꯗꯤ ꯅꯣꯡꯖꯨ ꯅꯨꯡꯁꯥꯁꯤ ꯐꯖꯅ ꯅꯣꯡ ꯆꯨꯗꯧ ꯃꯇꯝꯗ ꯆꯨꯗꯦꯍꯦ ꯁꯥꯕꯅ ꯌꯥꯝꯒꯩ ꯁꯥꯏ ꯑꯗꯨꯅ ꯆꯤꯟꯖꯥꯛꯁꯤꯁꯨꯀꯣ ꯑꯦ ꯃꯅꯥ ꯃꯁꯤꯡ ꯊꯥꯕꯗꯨꯕꯨ ꯑꯣꯏꯔꯣ ꯃꯅꯥ ꯃꯁꯤꯡ ꯂꯣꯛꯄꯗ ꯌꯥꯝ ꯕꯦꯔꯥ ꯌꯥꯝ ꯀꯥꯏ ꯑꯗꯨꯅ ꯇꯥꯡꯉꯦꯕ ꯌꯥꯝ ꯑꯗꯒꯤ ꯍꯤꯗꯥꯛ ꯁꯤꯖꯤꯟꯅꯕ ꯉꯥꯛꯇ ꯃꯅꯥ ꯃꯁꯤꯡꯖꯤꯗ ꯆꯥꯕ ꯑꯝꯇ ꯌꯥꯗ꯭ꯔꯦꯗꯣ ꯃꯍꯥꯎ ꯑꯝꯇ ꯌꯥꯎꯗ꯭ꯔꯦ
ꯆ
ꯍꯜꯂꯣ
ꯇꯩꯌꯦ ꯇꯩꯌꯦ
ꯑꯣ ꯃꯔꯨꯞꯅ ꯉꯥꯡꯕꯗꯨ ꯇꯥꯗꯕꯒꯨꯝ ꯇꯧꯕ ꯑꯗꯨꯒꯤ
ꯑꯣ ꯍꯧꯖꯤꯛꯁꯦ ꯅꯣꯡ ꯆꯤꯡꯁꯨ ꯃꯇꯝ ꯆꯥꯅ ꯆꯨꯗꯝꯅꯤꯅ ꯃꯇꯝ ꯃꯇꯝꯒꯤꯁꯦ ꯍꯧꯖꯤꯛꯁꯦ ꯍꯥꯟꯅꯒ ꯃꯥꯟꯅꯗ꯭ꯔꯦꯗ ꯑꯗꯨꯅ ꯃꯥꯏ ꯃꯇꯝ ꯃꯇꯝꯁꯦ ꯀꯥꯏꯔꯛꯄ꯭ꯔꯥ ꯑꯃ ꯇꯧꯔꯦ ꯑꯗꯨ ꯄꯣꯊꯣꯛꯇꯁꯨ
ꯃꯥꯅꯤ ꯇꯧꯔꯤꯁꯦ ꯃꯤꯑꯣꯏꯕꯅ ꯍꯤꯡꯉꯤꯁꯦ ꯅꯣꯡꯖꯨ ꯅꯨꯡꯁꯥꯗꯅꯤ ꯅꯠꯇ꯭ꯔꯥ ꯅꯣꯡꯖꯨ ꯅꯨꯡꯁꯥꯒꯤ ꯃꯇꯨꯡ ꯏꯟꯅ ꯍꯤꯡꯕꯅꯤ ꯏꯃ ꯂꯂꯣꯟ ꯏꯇꯤꯡꯕꯈꯩꯁꯤꯅ ꯄꯣꯠꯇꯨ ꯁꯤꯠꯅꯕ ꯇꯧꯔꯛꯄꯅꯤꯗꯣ ꯀꯔꯤꯝ ꯗ꯭ꯔꯀꯥꯔ ꯇꯥꯗꯦ ꯃꯣꯏꯗꯤ ꯑꯗꯨꯅꯗꯤ ꯑꯗꯨꯝ ꯍꯤꯗꯥꯛ ꯊꯥꯒꯦꯔ ꯍꯥꯏꯗꯤ ꯄꯣꯠ ꯂꯩꯕ ꯍꯥꯏꯁꯤꯗꯕꯨ ꯃꯜ ꯃꯁꯛ ꯈꯔ ꯐꯖꯕꯗꯨꯗ ꯂꯩꯕꯩ ꯋꯥꯅꯤ ꯍꯥ ꯂꯨꯄꯥ ꯇꯔꯥ ꯀꯨꯟ ꯄꯤꯕ ꯄꯣꯠꯇꯨꯗ ꯑ ꯀꯨꯞꯊꯅ ꯌꯦꯡꯗꯧ ꯅꯠꯇꯦꯕ ꯃꯤ ꯍꯥꯏꯁꯦ ꯑꯗꯨꯅꯗꯤ ꯑꯗꯨꯝ ꯂꯩꯅꯤ ꯑꯗꯨꯝ ꯃꯍꯥꯎꯅ ꯑꯗꯨꯝ ꯂꯩꯇ꯭ꯔꯦ ꯑꯗꯨꯝ ꯆꯥꯗ ꯌꯥꯗꯕꯅꯤ ꯑꯗꯨꯝ ꯆꯥꯁꯤꯜꯂꯦ ꯇꯧꯔꯤꯁꯦ ꯑꯩꯅ ꯈꯪꯗꯦ ꯏꯁꯤꯡ ꯐꯪꯗꯕꯒꯤ ꯐꯤꯕꯝꯁꯤ ꯂꯥꯛꯀꯗꯧꯔꯤꯕꯅꯤ ꯇꯧꯔꯤꯁꯦ ꯏꯁꯤꯡꯁꯤꯅ ꯑꯝ ꯃꯣꯠꯄꯅ ꯃꯣꯠꯄꯅ ꯍꯥꯏꯖꯤꯅꯤ ꯍꯤꯗꯥꯛ ꯂꯥꯡꯊꯥ ꯌꯥꯝ ꯊꯥꯗꯁꯤꯜꯂꯦꯕ ꯇꯨꯔꯦꯜꯁꯤꯗꯁꯨ ꯇꯧꯔꯤꯁꯦ
ꯍꯥꯟꯅꯒꯤ ꯏꯁꯤꯡꯗꯣ ꯍꯧꯖꯤꯛ ꯍꯣꯏ ꯀꯩꯀꯩ ꯄꯪꯊꯥꯗ ꯊꯥꯗꯔꯦ ꯍꯥꯏꯗꯤ ꯏꯁꯤꯡ ꯅꯨꯡꯁꯤꯠꯁꯨ ꯐꯖꯅ ꯑꯩ ꯑꯃꯣꯠꯄ ꯉꯥꯛꯇ ꯑꯣꯏꯔꯕꯅꯤꯅ ꯁꯤꯖꯤꯟꯅꯕ ꯌꯥꯔꯔꯣꯏ ꯍꯥꯏ ꯄꯪꯊꯥꯗ ꯊꯥꯗꯔꯕꯅꯤꯅ ꯑꯗꯨꯅꯤꯅꯦ ꯑꯗꯣ ꯏꯁꯤꯡ ꯕꯥꯎꯗꯤ ꯐꯖꯅ ꯐꯪꯕꯔꯣ
ꯑꯥ ꯏꯁꯤꯡꯗꯤ ꯑꯗꯨꯝ ꯐꯖꯅ ꯐꯪꯉꯦ ꯏꯁꯤꯡ ꯐꯪꯕ ꯍꯥꯏꯕꯁꯤꯁꯨ ꯏꯁꯤꯡꯗꯤ ꯋꯥꯠꯄ ꯌꯥꯗꯕꯅꯤꯅ ꯑꯗꯨꯝ ꯐꯪꯉꯤ ꯑꯗ ꯍꯧ ꯍꯧꯖꯤꯛꯀꯥꯟꯁꯤ ꯏꯁꯤꯡꯥꯤꯖꯨ ꯄꯨꯔꯥ ꯐꯤꯜꯇꯔ ꯇꯧꯕꯒꯤꯀꯣ ꯀꯩ ꯀꯩ ꯍꯥꯏꯅꯩ ꯃꯤꯅꯔꯜ ꯌꯥꯝ ꯌꯥꯎꯁꯤꯟꯕꯗꯣ ꯑꯗꯨꯅ ꯌꯥꯝ ꯇꯗꯕ ꯍꯥꯏ ꯇꯥꯔꯦ ꯃꯍꯥꯎꯁꯤꯗꯤ ꯑꯝꯇ ꯈꯪꯗꯕ ꯍꯥꯏꯇꯥꯔꯦ ꯑꯩꯈꯣꯏ ꯏꯁꯤꯡ ꯑꯁꯦꯡꯕꯒꯤ ꯃꯍꯥꯎ ꯍꯥꯏꯗꯣ ꯑꯝ ꯂꯩꯗꯅ
ꯀꯃꯥꯟ ꯇꯧꯗꯨꯏꯅꯣ ꯈꯡꯗꯦ ꯍꯧꯖꯤꯛꯁꯦ ꯃꯇꯝ ꯃꯇꯝꯒꯤ ꯍꯧꯖꯤꯛꯁꯦ ꯍꯦꯟꯅ ꯁꯥꯕ ꯍꯦꯟꯒꯠꯂꯛꯀꯅꯤ ꯍꯥꯏꯕꯒꯤ ꯑꯋꯥꯕ ꯑꯃꯁꯨ ꯊꯦꯡꯅꯔꯦ ꯑꯩꯈꯣꯏ ꯂꯝꯗꯗꯤ ꯑꯗꯨꯅ ꯄꯥꯈꯠꯂꯦ ꯇꯧꯔꯤꯁꯦ ꯀꯃꯥꯏꯟ ꯇꯧꯗꯨꯏꯅꯣ ꯈꯪꯗꯦ
ꯎꯁ ꯐꯧ ꯊꯥꯕꯩ ꯃꯇꯝꯁꯨ ꯑꯣꯏꯔꯦ ꯏꯁꯤꯡꯁꯨ ꯐꯪꯉꯛꯇꯦ ꯍꯧꯖꯤꯛꯁꯤ ꯑꯗꯨꯅ ꯍꯥꯏꯗꯤ ꯂꯧ ꯎꯔ ꯆꯥꯕ ꯀꯥꯡꯕꯨꯗꯨꯗꯤ ꯑꯋꯥꯕꯃꯅꯤ ꯑꯣꯏꯗꯨꯏꯁꯦ ꯍꯧꯖꯤꯛꯁꯦ
ꯁꯤ ꯃꯇꯥꯡꯁꯤꯗꯅꯤꯅꯦ ꯌꯥꯔꯛꯇ꯭ꯔꯤꯁꯦ ꯑꯩꯅ ꯑꯥ ꯑꯇꯣꯞꯄ ꯂꯝꯗ ꯂꯩꯅꯤꯡꯉꯦ ꯁꯤꯗ ꯂꯩꯅꯤꯡꯉꯦ ꯁꯤꯗ ꯂꯩꯅꯤꯡꯗꯦ ꯍꯥꯏꯗꯣ ꯌꯥꯗꯕꯅꯤꯅꯦ ꯍꯥꯏꯗꯤ ꯄꯣꯠ ꯆꯩ ꯇꯥꯡꯈꯠꯂꯛꯄ ꯑꯗꯨꯒꯤꯅ ꯋꯥ ꯑꯃ ꯑꯣꯏꯔꯒꯀꯣ ꯅꯣꯡꯖꯨ ꯅꯨꯡꯁꯥꯒꯤ ꯈꯟ ꯀꯥꯏꯔꯛꯄ ꯍꯥꯏꯁꯦ ꯁꯥꯕ ꯍꯦꯟꯀꯠꯂꯛꯄ ꯍꯥꯏꯁꯦ ꯑꯩꯒꯤ ꯂꯝꯗꯨꯗꯅꯤ ꯍꯥꯏꯕꯗꯤ ꯌꯥꯗꯦꯕ ꯑꯃꯔꯣꯝꯗꯗꯤ ꯄ꯭ꯔꯤꯊꯤꯕꯤꯗ ꯂꯩꯔꯤꯕ ꯂꯝ ꯈꯨꯗꯤꯡꯃꯛꯇꯅꯦꯕ ꯑꯗꯨꯅ ꯀꯩ ꯍꯥꯏꯅꯤ ꯑꯩꯅ ꯑꯇꯣꯞꯄ ꯂꯝ ꯑꯃꯗ ꯂꯩꯅꯤꯡꯉꯦꯁꯨ ꯍꯦꯛꯇ ꯌꯥꯄꯣꯟꯇꯦ ꯅꯨꯡꯁꯥꯗꯤ ꯑꯃꯨꯈꯛꯇꯅꯦ ꯅꯨꯃꯤꯠꯇꯤ ꯑꯃꯨꯈꯛꯇꯅꯤ ꯂꯩꯔꯤꯁꯦ ꯁꯪꯁꯥꯔꯁꯤꯗ ꯁꯕꯗꯤ ꯗꯨꯝ ꯍꯦꯟꯒꯠꯂꯛꯀꯅꯤ ꯒ꯭ꯌꯥꯟ ꯇꯥꯗꯦꯗ ꯑꯗꯨꯝ ꯉꯝꯅ ꯉꯝꯅꯕ ꯇꯧꯕ ꯍꯥꯏꯗꯨꯅꯤ
ꯑꯗꯨꯅꯦ ꯍꯧꯖꯤꯛꯁꯦ ꯃꯤꯁꯨ ꯅꯣꯡꯃ ꯅꯣꯡꯃꯒꯤ ꯌꯥꯝꯈꯠꯂꯛꯑꯦ ꯑꯗꯨꯅ
ꯎꯝ
ꯃꯔꯥꯡ ꯀꯥꯏꯅ ꯍꯧꯔꯛꯇꯕ ꯑꯗꯨꯅ ꯁꯥꯕꯁꯨ ꯁꯨꯝ ꯍꯦꯟꯒꯠꯂꯛꯄ
ꯈꯪꯗꯦ ꯇꯧꯔꯤꯁꯦ ꯄꯣꯠꯊꯣꯛꯀꯤ ꯆꯥꯡꯅ ꯅꯦꯝꯃꯤꯕ ꯑꯗꯒꯤ ꯁꯤꯖꯤꯟꯅꯕꯒꯤ ꯆꯥꯡꯅ ꯋꯥꯡꯉꯤꯕ ꯃꯤ ꯃꯁꯤꯡꯅ ꯍꯦꯟꯒꯠꯂꯛꯏꯕ ꯄꯣꯠ ꯃꯁꯤꯡꯒ ꯃꯤ ꯃꯁꯤꯡꯒ ꯇꯥꯟꯅꯕꯗ ꯈꯪꯗꯦꯅꯦ ꯈꯦꯠꯅꯔꯦ ꯍꯥꯏꯇꯥꯔꯦ ꯃꯤ ꯃꯁꯤꯡꯁꯦ ꯋꯥꯠꯂꯁꯨ ꯄꯣꯠꯊꯣꯛ ꯃꯁꯤꯡꯁꯨ ꯋꯥꯠꯀꯗꯨꯏꯅꯦꯕ ꯃꯤ ꯃꯁꯤꯡ ꯍꯦꯟꯒꯠꯂꯛꯑꯁꯨ ꯄꯣꯠꯊꯣꯛ ꯃꯁꯤꯡ ꯋꯥꯠꯂꯦ ꯄꯣꯠꯊꯣꯛ ꯃꯁꯤꯡ ꯋꯥꯠꯂꯗꯤ ꯑꯃꯨꯛ ꯐꯥꯔꯛ ꯇꯥꯗꯨꯏꯅꯦ ꯌꯦꯡꯉꯣ ꯇꯧꯔꯤꯁꯦ
ꯇꯥꯕ꯭ꯔꯣ
ꯑ ꯀꯔꯤ
ꯁꯦ ꯊꯥꯎ ꯅꯨꯡꯁꯨ ꯇꯥꯡꯈꯠꯂꯦ ꯀꯣꯏꯕꯒꯥꯏꯁꯦ ꯆꯠꯇꯕ
ꯑꯁ ꯀꯣꯏꯕꯩ ꯃꯇꯥꯡꯁꯦ ꯁꯦꯜꯅꯤꯅꯦ ꯄꯩꯁꯥ ꯂꯩꯇꯅ ꯀꯣꯏꯕ ꯌꯥꯄꯣꯟꯇꯦꯅꯦ ꯀꯣꯏꯕꯥ ꯍꯥꯏꯁꯦꯃꯦ ꯑꯗꯨꯝ ꯑꯁ꯭ꯋꯥꯏꯐꯧ ꯐꯠ ꯐꯥꯠꯊꯎꯕ ꯍꯥꯏꯗꯤ ꯂꯩꯗꯅ ꯅꯣꯡ ꯐꯥꯗꯣꯛ ꯏꯃꯥꯟꯅꯕ ꯑꯃꯅꯤ ꯍꯧꯔꯒ ꯑꯆꯄꯣꯠ ꯆꯥꯕ ꯑꯗꯨꯒꯝꯕ ꯑꯗꯒꯤ ꯃꯐꯝ ꯐꯖꯕ ꯂꯩꯔꯒꯅꯣ ꯍꯦꯛ ꯀꯣꯏꯊꯣꯛꯧꯕ ꯇꯔꯥ ꯀꯨꯟ ꯈꯥꯏꯒꯠꯒ ꯒꯥꯔꯤ ꯊꯥꯎ ꯊꯧ ꯍꯥꯜꯂꯒ ꯀꯣꯏꯊꯣꯛꯎꯕ ꯌꯥꯝ ꯀꯣꯏꯅꯤꯡꯕ ꯑꯣꯏꯩꯗꯕ ꯍꯧꯖꯤꯛꯇꯤ ꯀꯣꯛ ꯌꯥꯝ ꯁꯥꯔꯤꯕꯦꯕ ꯍꯧꯖꯤꯛꯀꯤ ꯃꯇꯝꯁꯤ ꯀꯣꯛ ꯀꯣꯛ ꯌꯥꯝ ꯁꯥꯔꯦꯕ ꯑꯗꯨꯅꯀꯣ ꯈꯔ ꯈꯔ ꯐ꯭ꯔꯤ ꯑꯣꯏꯅꯕ
ꯑꯣ ꯃꯥꯌꯥꯝꯕ ꯑꯃꯁ ꯂꯩ ꯑꯗꯨ ꯑꯦꯗꯤꯅꯅꯦ
ꯍꯣꯏꯅꯦ
ꯇꯕꯣ
ꯍꯥꯥ
ꯑꯩꯈꯣꯏꯗꯤ ꯍꯥꯏꯗꯤ ꯂꯩꯇꯕꯅꯤꯅꯣꯏ ꯀꯣꯏꯍꯟꯗ꯭ꯔꯕꯅꯦꯕ ꯑꯩꯈꯣꯏꯗꯤ
ꯑꯣ
ꯁꯤꯅ ꯍꯧ ꯎꯆ ꯀꯣ
ꯑꯐ ꯑꯣ ꯅꯨꯡꯊꯤꯟ ꯁꯥꯟꯅ ꯊꯣꯛꯎꯕꯒꯤ ꯑꯗꯨꯁꯨꯉꯥꯏ ꯁꯨꯝ ꯂꯩꯔꯝꯕꯅꯦ ꯀꯩꯅꯣ ꯈꯔ ꯇꯧꯁꯤꯔꯛꯑ
ꯀ ꯃꯖꯥ
ꯍꯥ
ꯔꯖ
ꯀꯩ ꯀꯩꯅꯣ ꯇꯧꯕ ꯍꯥꯏꯗꯤ ꯇꯨꯝꯕ ꯌꯥꯅꯕ ꯀꯔꯤ ꯀꯔꯤ ꯂꯩ ꯈꯪꯗꯦ ꯅꯣꯝꯗ ꯑꯩꯒꯤ ꯐꯣꯟ ꯄꯥꯏꯕ ꯐꯣꯟ ꯄꯥꯏꯕ ꯅꯠꯇꯅ ꯀꯩꯨꯝꯣ ꯇꯧꯅꯤ
ꯑꯁꯤꯗꯤꯕ ꯅꯨꯡꯉꯣꯏꯗꯕ
ꯁꯤ ꯌꯦꯡꯉꯣꯏꯗ ꯣ ꯑꯝꯇ ꯌꯦꯡꯒꯦꯗ
ꯑ ꯍꯧꯖꯤꯛ ꯋꯥꯔꯤꯁꯤ ꯈꯤꯇꯪ ꯑꯗꯔ ꯁꯗꯔꯤ ꯌꯥꯅ
ꯀꯔꯤꯕꯣ
ꯍ ꯃ ꯃꯇꯝꯝ ꯁꯤꯈꯤꯈꯤꯗ ꯆꯣꯡꯗ ꯅ ꯁꯥꯟꯅ ꯑꯣꯏꯔꯁ ꯋꯥꯔꯤ ꯑꯗꯨ ꯅ
ꯑꯣ
ꯃ ꯃꯇꯝꯦ ꯆ ꯂꯩ ꯂꯗ ꯊ ꯀꯅꯥ ꯀꯅꯥ ꯂꯥꯛꯖꯦ
ꯏꯊꯦꯟꯗꯅꯦꯗꯔ ꯌꯝꯗꯥꯏꯗ ꯃꯤꯒ ꯆꯥꯡ ꯆꯥꯡ ꯆꯥꯡ ꯇꯧꯕꯁꯨ ꯌꯥꯝ ꯈꯗꯦ ꯍꯥꯏꯗꯤ ꯍꯧꯖꯤꯛꯇꯤ ꯍꯧꯖꯤꯛꯀꯥꯟ ꯃꯇꯝꯗꯁꯨ ꯌꯨꯝꯊꯣꯛ ꯐꯪꯗꯦ ꯍꯥꯏꯕꯁꯨ ꯉꯝꯗꯦꯗꯅ ꯇꯧꯔꯤꯁꯦ ꯑꯔꯨꯕ ꯃꯇꯝ ꯍꯥꯏꯕ ꯑꯣꯏꯔꯌꯦ
ꯃꯤ ꯁꯤ ꯆꯤꯡ ꯀꯥ ꯑꯕꯨ ꯌꯥꯁꯦ ꯅ ꯆꯤꯡ ꯀꯥ ꯑꯕ ꯌꯥꯆ ꯊꯕꯣ
ꯆꯤꯡ ꯀꯥꯕꯁꯤ ꯆꯠꯂꯝꯃꯦ ꯍꯧꯖꯤꯡ ꯃꯇꯝ ꯈꯔ ꯂꯦꯞꯄꯤꯦ
ꯥꯕꯕꯁꯤꯅ
ꯑꯩꯣꯏ ꯑꯣꯏꯅ ꯅꯨꯡꯇꯤꯒꯤ ꯆꯠꯀꯦ ꯁ ꯉꯃꯣꯟꯗꯦꯗ ꯊꯕꯛ ꯂꯩꯕꯅꯤꯅ ꯅꯣꯡ ꯐꯥꯗꯣꯛ ꯆꯠꯂꯨꯕ ꯒꯥꯔꯤ ꯑꯃ ꯂꯩꯕꯅꯤ ꯍꯥꯏꯕꯗꯤ ꯐꯕ ꯄꯩꯁꯥ ꯅꯨꯡ ꯂꯩꯗ ꯑꯗꯨꯁꯨ ꯅꯠꯇꯦ
ꯍꯣꯏ ꯑꯗꯨꯗꯤ ꯊꯝꯃꯤꯒꯦ ꯍꯣꯔꯦꯟ ꯉꯥꯏꯍꯥꯛ ꯂꯩ ꯑꯃꯨꯛ ꯇꯧꯔꯛꯑꯒꯦ
ꯎꯝ ꯎꯝ